ꯍꯂꯣ ꯍꯂꯣ
ꯍꯜꯂꯣ ꯍꯜꯂꯣ ꯒꯗ ꯃꯣꯔꯅꯤꯡ
ꯒꯨꯗ ꯃꯣꯔꯅꯤꯡ ꯇꯥꯔꯕꯣ
ꯇꯥꯔꯦ ꯇꯥꯔꯦ ꯅꯡ ꯇꯥꯔꯕꯣ
ꯑꯩꯁꯨ ꯇꯥꯔꯦ
ꯑ ꯀꯩ ꯇꯧꯔꯝꯃꯤꯅꯣ
ꯐꯣꯟ ꯌꯦꯡꯉꯝꯕꯅꯦ ꯑꯩꯈꯣꯏ ꯃꯃꯥ ꯍꯣꯏꯅꯁꯨ ꯌꯨꯝꯗꯣ ꯉꯁꯤ ꯍꯜꯂꯛꯑꯣ ꯍꯌꯦꯡꯗꯤꯔ ꯊꯔꯁꯤꯗ ꯅꯨꯃꯤꯠ ꯐꯠꯇꯦꯅ ꯉꯁꯤ ꯍꯟꯒꯦꯅ ꯑꯗꯨꯒꯤ ꯍꯧꯒꯣꯜꯂ ꯏꯔꯨꯖꯒꯦꯅ ꯇꯧꯔꯝꯕꯅꯤꯗ
ꯑꯣ ꯌꯨꯝꯗ ꯑꯗꯨꯗꯤ ꯂꯥꯏꯟꯗ ꯑꯗꯨꯝ ꯍꯟꯒꯤꯗꯣꯏꯔꯣ ꯅꯠꯇ꯭ꯔꯒꯅ ꯂꯧꯕ ꯂꯥꯛꯇꯣꯏꯔꯣ
ꯂꯥꯏꯗꯥ ꯍꯟꯗꯣꯏꯅꯤꯗꯥ ꯀꯔꯥꯏꯗꯩꯩꯁ ꯁꯞ ꯆꯥꯎꯔꯁꯨ ꯂꯧ ꯂꯥꯛꯑꯗꯤ
ꯍꯣꯏ ꯑꯗꯨꯁꯨ ꯆꯨꯝꯃꯦ ꯑꯗꯨ ꯑꯩꯁꯦ ꯑꯩꯁꯦ ꯍꯧꯒꯠꯂꯦ ꯍꯧꯒꯠꯂ ꯑ ꯉꯁꯤꯗꯤ ꯌꯥꯎꯁꯦ ꯈꯔ ꯉꯟꯕ ꯃꯥꯜꯂꯦ ꯍꯥꯏ ꯗꯤ ꯑꯩꯒꯤ ꯋꯥꯈꯜꯗꯀꯣ ꯄꯨꯡꯁꯦ ꯇꯔꯦꯠ ꯃꯈꯥꯏꯒꯤ ꯃꯃꯥꯡꯗ ꯍꯧꯒꯠꯂꯦꯕ ꯐꯩꯁꯦ ꯇꯔꯦꯠꯇ ꯈꯔ ꯍꯦꯜꯂꯦ ꯑꯗꯨꯗꯨ ꯀꯌꯥ ꯍꯒ ꯂꯒ ꯑꯣ ꯆꯥꯛ ꯀꯩꯀꯥꯗꯣ ꯉꯁꯤꯗꯤ ꯑꯩꯅ ꯑꯣꯏꯅ ꯊꯣꯡꯉꯦ ꯑꯩꯈꯣꯏ ꯃꯥꯗꯣ ꯆꯦꯡ ꯍꯩꯕ ꯑꯗꯨꯗꯨꯒꯤ ꯃꯥ ꯐꯥꯔꯛ ꯇꯥꯔꯅꯤꯅ ꯑꯩꯅ ꯑꯣꯏꯅ ꯊꯣꯡꯉꯦ ꯊꯣꯡꯕ ꯂꯣꯏꯔꯒ ꯍꯧꯖꯤꯛ ꯁꯨꯝ ꯂꯩꯔꯔꯤ
ꯀꯩꯍꯦꯟꯖꯡ ꯊꯣꯉꯦ
ꯏꯟꯁꯥꯡꯁꯦ ꯈꯣꯡꯗ꯭ꯔꯨꯝꯒ ꯍꯋꯥꯏꯒ ꯊꯣꯡꯉꯦ ꯆꯝꯅ ꯑꯣꯏꯅ ꯆꯝꯊꯣꯡ ꯑꯃ ꯇꯧꯔꯦ ꯑꯗꯨꯗꯨꯒ ꯑꯧ ꯈꯣꯡꯗ꯭ꯔꯨꯝꯒ ꯍꯋꯥꯏ ꯍꯋꯥꯏ ꯃꯨꯁꯣꯔꯤꯒ ꯊꯣꯡꯅꯕꯗꯣ ꯈꯡꯕꯔꯥ ꯃꯨꯁꯣꯔꯤ ꯀꯕꯨꯗꯤ ꯊꯣꯡꯅ ꯍꯥꯏꯕꯅꯦꯕ ꯌꯥꯝ ꯑꯣ ꯉꯁꯤꯗꯤ ꯑꯩꯈꯣꯏꯗꯨ ꯎꯆꯣꯏꯗꯤ ꯂꯩꯔꯝ ꯇ꯭ꯔꯤꯅ ꯀꯥꯡꯇꯛꯀ ꯑꯣꯏꯅ ꯊꯣꯡꯒꯦꯕ ꯑꯗꯣ ꯈꯡꯗꯦ ꯍꯥꯎꯗꯣꯏꯔꯥ ꯍꯥꯎꯔꯣꯏꯗ꯭ꯔꯤꯔꯥ ꯀꯥꯡ ꯇꯥꯛꯀꯥꯁꯨꯝ ꯊꯣꯡꯕꯗꯤ ꯊꯣꯡꯅꯩ ꯍꯥꯏꯌꯦꯈꯨꯝ ꯍꯥꯏꯕ ꯀꯥꯟꯗ ꯑꯗꯣ ꯈꯡꯗꯦ ꯃꯆꯨꯕꯨꯗꯤ ꯌꯥꯝ ꯐꯖꯍꯧꯗꯦ ꯑꯩꯅ ꯃꯆꯨ ꯊꯥꯛꯇꯕꯒꯤ ꯑ ꯑ ꯃꯥꯅꯦ ꯃꯥꯅꯦ ꯑꯩꯅ ꯊꯣꯛꯄ ꯍꯥꯎꯎꯕ ꯁꯧꯒ꯭ꯔꯤ ꯑꯀꯥꯝꯕꯤ
ꯁꯀ꯭ꯔꯤꯌꯥ ꯀꯝꯕꯤꯅꯥ ꯅꯦꯁꯅꯤ
ꯑꯥ ꯁꯧꯒꯤ ꯑꯀꯥꯕꯤ ꯀꯅꯤꯁꯤꯉꯦ ꯅꯡꯗꯤ ꯆꯥꯛ ꯆꯥꯔ ꯆꯠꯇꯣꯏꯔꯣ ꯅꯠꯇ꯭ꯔꯒꯅ ꯀꯩꯅꯣ ꯇꯧꯔꯒ ꯆꯠꯇꯣꯏꯔꯣ ꯆꯥꯗꯕꯤꯗ ꯑꯗꯨꯝ ꯆꯠꯈ꯭ꯔꯗꯣꯏꯔꯣ
ꯑꯣꯊꯔ ꯆꯥ
ꯅꯡ ꯋꯥꯉꯥꯡꯕꯗꯨ ꯌꯥꯝ ꯇꯞꯅ ꯇꯥꯏ ꯑꯩ ꯇꯥꯗ꯭ꯔꯦ
ꯍꯜꯂꯣ ꯇꯥꯔꯕ
ꯇꯥꯔꯦ ꯇꯥꯔꯦ
ꯑꯩꯅ ꯇꯞꯅꯥ ꯉꯥꯡꯅꯕꯩꯅꯤ
ꯑꯣ꯫
ꯇꯞꯅ ꯉꯥꯡꯉꯨꯕ ꯑꯗꯨꯏꯅꯦ꯫
ꯃꯤ ꯍꯧꯒꯥꯏꯅꯗ꯭ꯔꯤꯕꯣ꯫
ꯍꯧꯒꯜꯂꯦꯗ ꯃꯥꯁꯨ ꯉꯁꯥꯏꯗꯒꯤ ꯑꯃ ꯍꯧꯒꯜ ꯑꯃ ꯃꯤꯀꯞ ꯊꯣꯛꯑꯒꯥ ꯐꯃꯨꯡ ꯂꯩꯕꯗꯣ꯫
ꯑꯣ꯫
ꯂꯩ
ꯑꯗꯣ ꯀꯔꯤꯕ꯫ ꯆꯥꯛ ꯆꯥꯔ ꯆꯠꯇꯣꯏꯔꯥ ꯍꯥꯏꯔꯒ꯫
ꯆꯥꯛ ꯆꯥꯗꯕꯤ ꯆꯠꯂꯅꯤ ꯑꯣꯇ꯭ꯁ ꯈꯔ ꯆꯥꯁꯤꯜꯂꯒ ꯉꯔꯥꯡ ꯑꯌꯨꯛ ꯉꯔꯥꯡ ꯌꯦꯟ ꯊꯣꯡꯕ ꯆꯥꯏ ꯍꯥꯏꯗꯅ ꯑꯩꯅ꯫ ꯑꯗꯨꯗꯨꯒꯤ꯫ ꯎꯝ ꯄꯨꯛ ꯅꯨꯡꯉꯥꯏꯇꯕꯤ ꯇꯧꯕꯅ ꯄꯨꯛꯁꯨ ꯅꯨꯡꯉꯥꯏꯇ ꯂꯩꯔꯦ ꯍꯥꯏꯕꯥ꯫ ꯏꯁꯥ ꯅꯨꯡꯉꯥꯏꯇꯕꯤ ꯇꯧꯔꯥ ꯂꯩꯔꯦꯕ ꯃꯣꯔꯣꯛ ꯆꯥꯕꯒꯤ꯫
ꯇꯧꯔꯝꯒꯅꯤꯌꯦ ꯈꯪꯉꯦꯕ꯫
ꯇꯧꯋꯦ ꯇꯧꯋꯦ ꯎꯝꯃꯣꯔꯣꯛꯇꯤ ꯅꯪ ꯈꯪꯕ ꯅꯠꯇ꯭ꯔꯣ꯫
ꯑ ꯈꯪꯉꯦ ꯈꯪꯉꯦ ꯑꯩ ꯈꯪꯉꯦ ꯑꯩ ꯃꯨꯟꯅ ꯈꯪꯉꯦ꯫
ꯑꯗꯨꯗꯨꯒꯤ ꯑꯁ ꯇꯨꯝꯕ ꯉꯝꯃꯛꯇꯕꯅꯤꯅ ꯍꯨꯃꯥꯡ ꯀꯟꯅ ꯁꯧꯒꯠꯂꯛꯄꯤꯅꯦꯕ꯫ ꯑꯗꯨꯒꯥ ꯑꯃꯨꯛ꯫ ꯏꯪꯓꯨ ꯏꯪꯗꯣꯏꯕ ꯍꯨꯃꯥꯡ ꯁꯧꯋꯦꯅ ꯑꯃꯨꯛ ꯐꯩꯖꯨꯞ ꯍꯥꯏꯗꯣꯛꯑꯅꯤ ꯑꯃꯨꯛ ꯏꯪꯉꯅꯤ꯫
ꯍꯣꯏ ꯑꯗꯣ꯫ ꯑꯩꯈꯣꯏꯒꯤꯗꯤ ꯉꯁꯥꯏ ꯑꯌꯨꯛꯁꯦ ꯅꯣꯡ ꯈꯤꯇꯪ ꯇꯥꯈꯤꯕꯌꯦꯕꯥ꯫ ꯑꯗꯨꯗꯨꯒꯤꯅꯦ ꯏꯪꯂꯤ ꯏꯪꯂꯤ ꯇꯧꯕꯗꯣ ꯈꯪꯕ꯭ꯔꯥ ꯍꯥꯏꯁꯦ꯫ ꯏꯁꯥꯁꯦ꯫ ꯑꯗꯨꯃꯥꯏꯅ ꯇꯧꯋꯦ꯫ ꯑꯗꯨ ꯅꯣꯡ ꯊꯣꯛꯈꯤꯕ꯫ ꯑꯣ꯫
ꯅꯨꯡꯁꯥ ꯁꯥꯕ꯫
ꯂꯩꯃꯤꯟꯅꯔꯁꯨ꯫ ꯑꯩꯅ ꯏꯁꯤꯡ ꯊꯥꯡꯒꯠꯂꯝꯕ ꯏꯁꯤꯡꯁꯦ ꯇꯪꯈꯥꯏ ꯇꯪꯈꯥꯏꯃꯨꯛꯀꯤ ꯆꯥꯡ ꯇꯥꯔꯝꯃꯦ ꯍꯥꯏꯕ꯫
ꯉꯁꯥꯏꯅ꯫
ꯐꯅꯌꯥꯝ ꯇꯥ ꯂꯩꯔꯝꯃꯤꯁꯦ꯫ ꯍꯖꯤꯛ꯫ ꯁꯧꯕꯩ꯫ ꯑꯗꯨ ꯌꯦꯡꯍꯧꯗ꯭ꯔꯦꯅꯦ ꯑꯗꯨꯗ ꯒ꯭ꯌꯥꯟꯃꯦꯟ꯫ ꯇꯥꯍꯧꯗꯔ꯭ꯦ꯫
ꯑꯩꯖꯨꯅꯦ ꯏꯁꯤꯡꯖꯦ ꯏꯔꯨꯖꯅꯕꯅꯦꯅ ꯊꯥꯡꯒꯠꯂꯝꯃꯅꯦꯕ ꯌꯨꯝꯗꯒꯖꯦ꯫ ꯑꯩꯗꯤ ꯑꯗꯨꯝ ꯑꯣꯏ ꯑꯣꯏꯅꯤ ꯈꯣꯠꯅꯤ ꯊꯥꯡꯒꯠꯂꯝꯃꯅꯤ ꯑꯗꯨꯗꯨꯒ ꯑꯗꯨꯝ ꯁꯣꯝꯗ ꯐꯣꯟ ꯌꯦꯡꯕ ꯅꯠꯇ꯭ꯔꯒ ꯑꯗꯨꯝ ꯑꯃ ꯇꯧꯕꯗ ꯑꯗꯨꯝ ꯀꯥꯎꯊꯣꯛꯈ꯭꯭ꯔꯅꯤ ꯑꯗꯨꯗꯨꯒ
ꯍꯣꯏ ꯏꯁꯤꯡ ꯏꯁꯤꯡ ꯂꯨꯝꯕꯖꯤꯗꯤ ꯍꯦꯛꯇ ꯀꯥꯎꯊꯣꯛꯀꯜꯂꯦ ꯍꯥꯏꯕ꯫ ꯑꯗꯩꯗꯤ ꯑꯥ ꯊꯛꯅꯕ ꯏꯁꯤꯡꯁꯦ ꯑꯩꯈꯣꯏ ꯊꯛꯅꯕ ꯢꯁꯤꯡ ꯖꯨ ꯂꯨꯝꯃꯒ ꯑꯣꯏꯅ ꯊꯛꯄꯤ ꯇꯧꯋꯦꯕ꯫ ꯑꯗꯨꯗꯨꯅ ꯊꯛꯄꯗꯨꯁꯨ ꯇꯪꯈꯥꯏꯑꯃꯨꯛ ꯅꯣꯡꯃ ꯑꯝꯗꯤ ꯏꯁꯁ ꯃꯌꯥꯝ ꯇꯥꯔꯝꯕ ꯑꯗꯨ ꯏꯁꯤꯡꯗꯣ ꯍꯥꯎꯗꯤ ꯃꯌꯥꯝ ꯍꯥꯎꯋꯦꯕ ꯈꯪꯕ꯭ꯔꯥ꯫ ꯍꯥꯏꯗꯤ ꯀꯨꯏꯅ ꯂꯣꯜꯂꯕꯅꯤꯅ ꯍꯥꯎꯕꯗꯣ ꯑꯗꯨꯃꯥꯏꯗꯤ ꯇꯧꯋꯦ ꯑꯗꯨ ꯃꯌꯥꯝ ꯇꯥꯔ ꯂꯩꯔꯝꯃꯦ꯫
ꯑꯩꯖꯦ ꯅꯨꯡꯁꯥ ꯁꯥꯕꯁꯤꯗꯀꯣ ꯆꯠꯄꯖꯤꯁꯨ ꯇꯟꯕ
ꯍꯣꯏ ꯅꯨꯡꯁꯥ ꯁꯥꯕꯁꯦ ꯊꯕꯛ ꯇꯧꯗꯧꯕꯁꯦ ꯌꯥꯝ ꯇꯟ ꯆꯠꯇꯧ
ꯑꯩꯖꯤ ꯆꯦ ꯆꯥꯡ ꯆꯦ ꯆꯥꯡ ꯀꯩ ꯈꯔ ꯄꯨꯔꯥ ꯆꯠꯈꯤꯗꯣꯏꯅꯦꯕ꯫ ꯑꯗꯨꯗꯨꯅ ꯅꯨꯡꯁꯥꯖꯦ ꯁꯥꯗ꯭ꯔꯤꯉꯩ ꯊꯣꯛꯑꯗ ꯅꯨꯡꯁꯥꯖꯦ ꯁꯥꯔ ꯍꯧꯖꯤꯛ ꯄꯨꯡ ꯇꯔꯥ ꯇꯔꯥꯃꯥꯊꯣꯏꯒꯤ ꯅꯨꯡꯁꯥꯥꯖꯖꯦ ꯁꯥꯔꯕꯅꯦ
ꯍꯣꯏ ꯁꯥꯔꯕꯅꯦ ꯁꯥꯗꯔꯤ ꯀꯥꯟ ꯇꯧꯍꯧꯔꯣ ꯅꯪ ꯍꯧꯖꯤꯛ ꯁꯠ ꯂꯨꯖꯊꯣꯛꯎꯔꯒ ꯈꯔ ꯊꯨꯅ ꯇꯧꯍꯧꯗ꯭ꯔꯗꯤ ꯍꯣꯔꯦꯟ ꯁꯥꯈ꯭ꯔꯗꯤ ꯆꯣꯛ ꯆꯣꯛꯊꯔꯛꯑꯅꯤ꯫ ꯑꯗꯩꯗꯤ ꯇꯜꯂꯛꯑꯅꯤ꯫
ꯇꯔꯥꯃꯥꯊꯣꯏ ꯑꯗꯥꯏꯗꯗꯤ ꯁꯣꯢ ꯊꯣꯛꯑꯅꯤ꯫
ꯑꯣ ꯍꯣꯏꯅꯦ ꯄꯨꯡꯖꯦ ꯃꯥꯄꯟ ꯃꯈꯥꯏ ꯍꯦꯟꯒꯠ ꯍꯦꯟ ꯍꯦꯟꯒꯠꯂꯦ꯫ ꯎꯝ꯫
ꯍꯥꯏꯗꯤ ꯑꯗꯨꯝ ꯑꯩꯅ ꯂꯣꯏꯁꯤꯟꯕ ꯈꯣꯠꯆꯤꯟꯕꯒ ꯑꯗ ꯄꯣꯠ ꯆꯩ ꯌꯣꯟꯕ ꯈꯣꯠꯄꯒ ꯇꯧꯕꯒ ꯑꯗꯨꯝ
ꯍꯣꯏ ꯏꯔꯨꯖꯨ ꯂꯨꯖꯗ꯭ꯔꯤꯕꯅꯤꯅ꯫ ꯑꯩꯈꯣꯏ ꯆꯦꯁꯨꯅꯦ ꯂꯨꯖꯒꯦꯅ ꯇꯧꯕꯒꯤꯅꯦꯕ ꯏꯁꯤꯡ ꯊꯥꯡꯒꯠꯄꯗꯣ ꯑꯗꯨꯗꯨꯒꯅꯦ ꯑꯉꯥꯡ ꯀꯞ ꯇꯅ ꯑꯃꯨꯛ ꯂꯩꯔꯤ ꯏꯔꯨꯖꯤ ꯂꯨꯖꯗ꯭ꯔꯤ ꯃꯥꯗꯤ ꯇꯔꯥ ꯇꯥꯗ꯭ꯔꯤꯀꯥꯟꯗ ꯂꯨꯖꯒꯦ ꯇꯧꯔꯒ ꯍꯧꯖꯤꯛ ꯐꯥꯎꯕ ꯂꯨꯖꯗ꯭ꯔꯤ ꯍꯥꯏꯗꯤ ꯑꯉꯥꯡ ꯌꯥꯗꯕꯒꯤ꯫
ꯑꯉꯥꯡ ꯆꯦꯟꯕꯁꯦ ꯋꯥꯔꯝꯅꯤꯅꯦꯀꯣ꯫
ꯋꯥꯔꯝꯒꯅꯤ꯫
ꯍꯥꯏꯗꯤ꯫ ꯑꯉꯥꯡꯗꯣ ꯑꯩꯈꯣꯏꯅ ꯍꯥꯏꯗꯤ ꯑꯩꯈꯣꯏ ꯅꯣꯏꯅꯗ ꯑꯩꯈꯣꯏ ꯅ ꯅꯣꯏꯅ ꯄꯥꯏꯕꯗꯨꯗꯤ ꯉꯥꯏꯍꯥꯛꯇꯪꯒꯤ ꯍꯥꯏꯅ ꯉꯥꯏꯍꯥꯛꯇꯪ ꯃꯥ ꯋꯥꯏ ꯁꯟ ꯑꯃ ꯄꯥꯏꯕꯤꯕ ꯋꯥꯅꯤ ꯑꯗꯨꯝ ꯄꯥꯏ ꯂꯩꯔꯕꯁꯨ ꯉꯝꯗꯦ ꯑꯗꯨꯗꯩ꯫ ꯑꯉꯥꯡꯗꯨꯅ ꯀꯥꯞꯄꯛꯑꯦ ꯍꯥꯏꯔꯁꯨ꯫ ꯃꯊꯤ ꯐꯥꯏꯖꯤꯜꯂꯦ ꯍꯥꯏꯔꯁꯨ ꯑꯩꯈꯣꯏꯅ ꯍꯩꯇꯕꯅꯤꯅ ꯑꯗꯨꯝ ꯑꯗꯨꯝ ꯀꯧꯔꯅꯤ꯫
ꯍꯣꯏ ꯀꯧꯗꯣꯏꯅꯦ ꯑꯗꯨꯗꯤ ꯑꯩꯈꯣꯏ ꯑꯉꯥꯡꯁꯦ꯫ ꯁꯤ ꯑꯃꯅ ꯀꯣꯛ ꯊꯦꯝꯕ ꯌꯥꯗꯦ ꯍꯥꯏꯕ ꯃꯥꯗꯤ꯫ ꯃꯃꯥꯁꯦ ꯃꯁꯛ ꯈꯪꯉꯦꯕ ꯑꯗꯨꯗꯨꯅ꯫
ꯋꯥꯖꯩ ꯍꯥꯏꯕ꯫
ꯍꯣꯏ ꯋꯥꯏꯖꯔꯕꯅꯦ꯫ ꯅꯪꯁꯨ ꯁꯣꯏꯗꯅ ꯑꯣꯏꯔꯛ꯫
ꯇꯨꯝꯕꯤ ꯍꯣꯏ ꯇꯕꯤꯒꯤ ꯇꯨꯡꯒꯤ꯫ ꯑꯗꯨꯕꯤ ꯑꯅꯦꯝꯕꯤꯗ꯫
ꯑ ꯃꯥꯅꯦ ꯃꯥꯅꯦ ꯑꯥꯗꯨ ꯆꯨꯝꯗꯣꯏꯅꯤ꯫
ꯑꯩ ꯃꯥꯏ ꯇꯨꯡꯒꯤ ꯌꯨꯝ ꯕꯤ ꯑꯆꯧꯕꯤ ꯑꯣꯏꯗꯣꯏꯅꯤ꯫
ꯈꯔꯗꯤ ꯆꯥꯎꯔꯅꯤ ꯑꯗꯨꯝ꯫ ꯑꯣꯏꯅꯤ ꯑꯣꯏꯅꯤ꯫
ꯇꯪ ꯇꯨꯡꯒꯤ ꯌꯨꯝ꯫
ꯑꯍꯥꯍꯥꯍꯥ꯫ ꯆꯂꯤꯒ꯫ ꯑꯁ ꯈꯪꯗꯦ꯫ ꯇꯧꯔꯤꯁꯦ ꯑꯩꯗꯣ ꯑꯩꯁꯨꯅꯦ ꯍꯌꯦꯡ ꯐ꯭ꯔꯥꯏꯗꯦ ꯅꯠꯇ꯭ꯔꯒ ꯁꯇꯔꯗꯦ ꯐ꯭ꯔꯥꯏꯗꯦꯗ ꯑꯣꯏꯅ ꯂꯥꯛꯁꯤꯔꯅꯗꯤ ꯈꯟꯗꯤ ꯈꯟꯕꯅꯦ ꯑꯗꯣ ꯑꯩ ꯁꯨꯝ ꯌꯨꯝꯗ ꯁꯨꯝ ꯂꯩ꯫ ꯟꯒꯥꯗꯤ ꯑꯩ ꯍꯦꯟꯅ ꯍꯦꯟꯅ ꯇꯥꯟꯁꯤꯜꯂꯛꯑꯅꯦꯕ ꯆꯠꯊꯧꯕꯁꯦ ꯑꯗꯨꯅ꯫ ꯑꯥꯎ ꯇꯜꯂꯦꯕ ꯑ ꯐ꯭ꯔꯥꯏꯗꯦ ꯅꯨꯃꯤꯠꯇ ꯂꯥꯛꯄꯅ ꯐꯗꯣꯏꯔ꯫ ꯁꯠꯇꯔꯗꯦꯗ꯫ ꯑꯪ ꯂꯥꯛꯇꯣꯏꯔꯥ꯫ ꯑꯃ ꯌꯦꯡꯉꯒꯦ ꯑꯩ ꯅꯠꯇ꯭ꯔꯗꯤ ꯑꯩ ꯌꯥꯔꯔꯣꯏ꯫ ꯑꯗꯨꯗꯨꯅ ꯑꯗꯨ ꯂꯥꯛꯑꯒ ꯑ ꯑꯁ ꯍꯣꯏꯅꯦ ꯑꯗꯣ ꯅꯪ ꯃꯟꯗꯦꯗ ꯍꯜꯂꯛꯀꯅꯤ ꯍꯥꯏ ꯅꯠꯇ꯭ꯔꯣ꯫
ꯃꯟꯗꯦ ꯑꯩ ꯃꯟꯗꯦ ꯍꯂꯛꯀꯅꯤꯗ ꯑꯗꯨꯝ ꯎꯝ ꯑꯩ ꯆꯦ ꯆꯥꯡ ꯈꯔ꯫ ꯇꯧꯁꯤꯟꯕ ꯂꯣꯏꯔꯒ ꯑꯗꯨꯝ ꯍꯥꯜꯂꯛꯗꯕꯅꯦ꯫
ꯍꯣꯏꯗ ꯊꯦꯡꯎꯗꯤ ꯊꯦꯡꯅꯛꯀꯅꯤ ꯑꯩꯁꯨꯅꯦ ꯁꯤ ꯌꯨꯝꯗ ꯂꯩꯔꯤꯀꯥꯟꯗ ꯃꯣꯏ ꯆꯦ ꯆꯥꯡꯗꯣ ꯈꯔ ꯇꯧꯕ ꯌꯥꯕꯈꯩꯗꯣ ꯇꯧꯍꯧꯒꯦꯅ ꯇꯧꯕꯅꯦ ꯑꯗꯣ ꯍꯧꯖꯤꯛꯐꯥꯎꯕ ꯇꯧꯗ꯭ꯔꯔꯤꯁꯨ ꯀꯩ ꯇꯧꯔꯤꯅꯣ ꯈꯪꯗ꯭ꯔꯦ ꯑꯝꯇ ꯍꯪꯅꯈꯤꯒꯦ ꯀꯩꯀꯩ ꯆꯪꯕꯅꯣ꯫ ꯃꯣꯏꯒꯤ ꯇꯥꯟꯊꯣꯛꯄ ꯇꯧꯕ꯫ ꯑꯣ ꯀ ꯀꯩꯀꯩ
ꯑꯃꯅ ꯅꯪꯒꯤ ꯒ꯭ꯔꯦꯖꯨꯌꯦꯁꯟ ꯁꯥꯔꯇꯤꯐꯤꯀꯦꯠ ꯂꯧꯕ ꯅꯠꯇ꯭ꯔꯣ
ꯎꯝ ꯑꯗꯨꯒꯤꯁꯨ ꯑꯗꯨꯒ ꯏꯁꯀꯣꯂꯥꯔꯁꯤꯞꯁꯨ ꯊꯥꯖꯤꯟꯕꯒꯤ
ꯏꯁꯀꯣꯂꯔꯞ ꯑꯗꯨ ꯃ ꯋꯥꯠꯂꯤꯍꯦ
ꯏꯅꯤꯂ ꯇ ꯀꯈ꯭ꯔꯥꯕꯅꯤꯃꯨ ꯀꯁꯨ
ꯍꯣꯏꯅꯦꯜꯕꯨꯗꯤ ꯇꯧꯈ꯭ꯔꯦ ꯑꯗꯨꯁꯨ ꯋꯥꯠꯂꯤꯅꯤꯅ ꯂꯥꯁ ꯗꯦꯠꯀꯤꯀꯩꯗꯣ
ꯍꯣꯏ ꯍꯣꯏ ꯑꯗꯨꯑꯣꯏꯁꯨ ꯑꯩ ꯌꯨꯝꯗ ꯂꯩꯀꯥꯟꯗ ꯇꯧꯍꯧꯔꯒꯗꯤ
ꯑꯗꯨꯒꯤꯗꯤ ꯑꯗꯨꯒꯤꯗꯤ ꯑꯩꯈꯣꯏꯒꯤꯗꯤ ꯑꯦꯁꯤ ꯑꯩꯈꯣꯏ ꯑꯦꯁꯤ ꯑꯣꯏꯔꯕꯃꯤꯅ ꯑꯦ ꯁꯤ ꯁꯤꯒꯤ ꯔꯤꯅ꯭ꯌꯨ ꯇꯧꯊꯣꯛꯑꯅꯤ ꯏꯟꯀꯝꯒꯤ ꯔꯤꯅ꯭ꯌꯨ ꯇꯧꯊꯣꯛꯑꯅꯤ
ꯑꯣ ꯍꯣꯏ ꯍꯣꯏ ꯑꯗꯨꯏꯗꯣ ꯑꯗꯨꯈꯩꯗꯣ ꯑꯝꯇ ꯑꯩꯁꯨ ꯇꯥꯟꯊꯣꯛ ꯍꯥꯏꯗꯤ ꯌꯨꯝꯗ ꯂꯩ ꯀꯥꯏꯅ ꯇꯥꯟꯊꯣꯛꯈꯤꯕꯅ ꯐꯩꯌꯦꯕ ꯑꯩ ꯂꯩꯔꯤꯀꯥꯟꯗ
ꯎꯝ
ꯑꯗꯣ ꯍꯌꯦꯡ ꯂꯧꯊꯣꯛ ꯂꯧꯁꯤꯟ ꯌꯦ ꯑꯃꯨ ꯇꯧꯅꯔꯅꯤ ꯑꯗꯨꯅ ꯂꯣꯏꯔꯒ ꯆꯠꯀꯦꯅ ꯇꯧꯕꯅꯤ ꯑꯗꯣ ꯍꯣꯔꯦꯟ ꯑꯇ ꯆꯠꯄ꯭ꯔꯥ ꯍꯪꯅꯕ꯭ꯔꯥ ꯃꯣꯏ ꯃꯤꯗ ꯍꯥꯏꯕ꯭ꯔꯥ ꯑꯝ ꯇꯧꯔꯒꯦ ꯑꯗꯨꯗꯨꯒ ꯂ ꯇꯧꯔꯒꯦ
ꯑꯗꯨꯝ ꯃꯣꯏ ꯅꯪꯒꯤ ꯊꯥꯖꯤꯜꯂꯝꯗꯥꯏꯗ ꯌꯧꯕꯗ ꯃꯣꯏꯒꯤ ꯕꯣꯠꯀꯤ ꯃꯤ ꯑꯃꯗ ꯇꯛꯈꯥꯏꯌꯒꯗꯧꯔ
ꯍꯣꯏ ꯑꯗꯨꯕꯨꯗꯤ ꯑꯗꯣ ꯃꯣꯏ ꯑ ꯍꯧꯖꯤꯛꯀꯤ ꯃꯣꯏꯅ ꯑꯗꯨꯒꯨꯝꯕ ꯁꯥꯔꯇꯤꯐꯤꯀꯦꯠ ꯇꯥꯟꯊꯣꯛꯄꯗꯨꯁꯨ ꯃꯣꯏꯅ ꯑꯗꯨꯝ ꯇꯧꯕꯤꯕ꯭ꯔꯕ ꯇꯧꯕ ꯌꯥꯕ꯭ꯔꯕ ꯃꯣꯏꯅ
ꯑꯗꯨ ꯃꯣꯏ ꯇꯧꯗꯕꯅꯤ ꯑꯗꯨꯗꯤ ꯅꯣꯏꯒꯤ ꯀꯩꯅꯣꯗꯩ ꯂꯧꯗꯣꯏꯅꯦꯕ ꯅ ꯁꯤ ꯑꯦꯁ ꯗꯤ ꯑꯣꯐꯤꯁꯇꯒꯤ ꯂꯧꯗꯣꯏꯅꯦ ꯍꯥꯏꯔꯕꯅꯦ ꯀꯛꯆꯤꯡꯒꯤ ꯑꯣꯏꯅ
ꯍꯣꯏ ꯍꯣꯏ ꯍꯗꯦ ꯇ ꯍꯒꯗꯣ
ꯑꯗꯣ ꯑꯣꯟꯂꯥꯏꯟꯗꯕꯨꯗꯤ ꯊꯥꯖꯤꯟꯅꯩꯗꯅ ꯍꯧꯖꯤꯛ ꯑꯣꯟꯂꯥꯏꯟꯗ ꯊꯥꯖꯤꯟꯕ ꯌꯥꯕ ꯅꯦꯕ ꯑꯣꯟꯂꯥꯏꯟ ꯊꯥꯖꯤꯜꯂꯀꯥꯟꯗ ꯑꯥꯗꯗꯒꯤꯩ ꯃꯣꯏ ꯁꯥꯏꯟ ꯇꯧꯔꯛꯄꯗꯣ ꯉꯥꯏꯔꯀꯥꯟꯗ ꯁꯥꯏꯟ ꯇꯧꯔꯛꯄꯗꯣ ꯑꯃꯨꯛ ꯑꯣꯟꯂꯥꯏꯟꯗꯒꯤ ꯆꯤꯡꯊꯣꯛꯅꯕ ꯌꯥꯕꯅꯦꯕ
ꯑꯩ ꯑꯩꯒꯤꯁꯨꯅꯦ ꯃꯃꯥꯡ ꯇꯧꯕꯁꯨ ꯑꯣꯟꯂꯥꯏꯟꯗ ꯇꯧꯈꯤꯕ ꯑꯗꯨꯗꯨꯅ ꯃꯣꯏꯒꯤ ꯀꯩꯅꯣꯒꯤ ꯅꯝꯕꯔꯗꯣ ꯑꯗꯨꯗꯤ ꯂꯩꯗꯤ ꯂꯩꯕꯅꯦꯕ ꯃꯣꯏ ꯑꯥꯏꯗꯤ ꯑꯃ ꯄꯤꯗ꯭ꯔꯥ
ꯑꯣ ꯑꯗꯨꯗꯣ ꯑꯥꯏ ꯗꯤ ꯄꯤꯕꯨꯗꯨꯅ ꯑꯗꯣ ꯍꯟꯗꯛꯅ ꯑꯅꯧꯕ ꯑꯃꯁ ꯁꯤꯜꯂꯥꯗꯧꯅꯦꯗꯣ ꯐꯣꯝꯗꯣ ꯑꯗꯨꯝ ꯆꯍꯤ ꯆꯍꯤꯒꯤ ꯑꯅꯧ ꯑꯅꯧꯕ ꯍꯥꯏꯗꯤ ꯍꯥꯏꯗꯤ ꯑꯦ ꯑꯦ ꯑꯦꯝ ꯑꯦꯦꯟꯒ ꯇꯧꯕꯗꯣ ꯅꯠꯇ꯭ꯔꯣ ꯅꯪ ꯍꯥꯏꯁꯦ
ꯈꯪꯗꯅꯦ ꯍꯥꯏꯗꯤ ꯀꯩ
ꯑꯗ ꯅꯪꯒꯤ ꯑꯥꯏꯗꯤꯗꯣ ꯈꯪꯉꯦ ꯑꯃ ꯑꯩꯈꯣꯏꯒꯤ ꯁꯥꯔꯇꯤꯐꯤꯀꯦꯠꯀꯤꯗ ꯑꯃ ꯃꯊꯛꯇ ꯑꯃ ꯏꯕꯗꯣ ꯍꯣꯏ ꯏꯕꯗꯣ ꯑꯗꯨꯗꯣ ꯑꯗꯨꯝ ꯆꯍꯤ ꯆꯍꯤꯒꯤ ꯍꯣꯡꯕꯅꯦꯕ ꯅꯪꯅ ꯊꯥꯖꯤꯟꯕ ꯅꯨꯃꯤꯠ ꯅꯨꯃꯤꯠꯇꯣ ꯅꯨꯃꯤꯠ ꯅꯨꯃꯤꯠꯇꯣ ꯑꯗꯨ ꯑꯗꯨꯝ ꯑꯣꯏꯕꯅꯦ
ꯏꯍꯦ ꯑꯣꯟꯂꯥꯏꯟꯒꯥ ꯑꯣꯐꯂꯥꯏꯟꯒꯥꯗꯣ
ꯆꯥꯞ ꯃꯥꯟꯅꯩꯌꯦ ꯄꯔꯣꯁꯦꯁꯇꯣ
ꯅ ꯑꯃꯨꯛ ꯍꯥꯏꯗꯤ ꯃꯈꯜ ꯃꯈꯜ ꯈꯔꯗꯤ ꯑꯥ ꯀꯩꯅꯣꯗꯣ ꯑꯣꯔꯤꯒꯤꯅꯦꯜꯗꯣ ꯑꯗꯨꯝ ꯑꯣꯏꯊꯣꯛꯄ ꯌꯥꯏꯗꯅ ꯅꯝꯕꯔꯗꯣ ꯍꯥꯏꯔꯒ ꯌꯥꯔꯦ ꯇꯔꯥ ꯑꯗꯨꯗꯤ ꯑꯣꯏꯔꯝꯒꯅꯤ ꯃꯣꯏꯗ ꯏꯟꯀꯝꯗꯤ ꯑꯃꯇꯪ ꯑꯣꯏꯗ꯭ꯔꯥ
ꯑꯗꯣ ꯑꯩꯈꯣꯏꯗꯤꯅꯦ ꯑꯣ ꯑꯩꯈꯣꯏ ꯑꯦꯁ ꯗꯤ ꯑꯣ ꯑꯣꯐꯤꯁꯇ ꯑꯗꯨꯝꯕ ꯊꯥꯖꯤꯟꯕꯒꯤ ꯂꯩꯌꯦꯕꯀꯣ ꯑꯗꯨ ꯊꯥꯖꯤꯟꯕ ꯂꯩꯕ ꯕꯩꯁꯦ ꯃꯣꯏꯗ ꯄ ꯄꯤꯔꯝꯃꯅꯤ ꯆꯦ ꯆꯥꯡ ꯂꯣꯏ ꯁꯨꯅ ꯑꯩꯈꯣꯏꯒꯤ ꯑꯃ ꯂꯣꯏꯣꯌ ꯁꯥꯔꯇꯤꯐꯤꯀꯦꯠ ꯀꯩꯀꯩ ꯄꯨꯜꯂꯤꯗꯅ ꯑꯗꯨ ꯑꯩꯈꯣꯢ ꯕꯥꯥ ꯒꯤ ꯏꯪꯀꯝ ꯗꯣ ꯃꯥꯒꯤ ꯄꯣꯠ ꯆꯩ ꯂꯣꯏ ꯁꯨꯅ ꯄꯤꯔꯝꯃꯅꯤ ꯄꯤꯔꯝꯃꯒ ꯃꯣꯏꯅ ꯍꯌꯦꯡ ꯍꯌꯦꯡ ꯂꯥꯛꯑꯣꯀꯣ ꯍꯌꯦꯡ ꯅꯨꯡꯗꯥꯡꯋꯥꯏꯔꯝ ꯂꯣꯏ ꯂꯥꯛꯑꯣ ꯍꯥꯏꯔꯅꯤꯗꯤ ꯑꯗꯨꯒ ꯑꯩꯈꯣꯏꯅ ꯍꯌꯦꯡ ꯅꯋꯥꯏꯝ ꯆꯠꯂꯅꯤ ꯑꯗꯨꯝ ꯆꯦ ꯆꯥꯡ ꯑꯗꯥꯒꯤ ꯄꯤꯁꯤꯟꯈꯤꯕ ꯃ ꯑꯗꯨꯁꯨ ꯂꯣꯏ ꯄꯤꯊꯣꯔꯛꯑꯅꯤ ꯑꯃꯨꯛ ꯑꯗꯩ ꯆꯦ ꯗꯨꯁꯨ ꯃꯣꯏꯅ ꯖꯦꯔꯣꯛ ꯇꯧꯔꯒꯥ ꯄꯤꯕꯤꯔꯛꯑꯅꯤ ꯑꯃꯨꯛ ꯍꯥꯏꯗꯤ ꯑꯃꯨꯛ ꯖꯦꯔꯣꯛ ꯇꯧꯅꯔꯣꯏ ꯑꯩꯈꯣꯏꯅ ꯆꯠꯂꯒ
ꯑꯣ ꯑꯣ ꯐꯔꯦ ꯐꯔꯦ ꯑꯗꯨꯗꯤ
ꯍꯣꯏ ꯑꯗꯨꯗꯤ ꯅꯪꯗꯣ ꯇꯧꯔꯝꯗꯥꯏ ꯈꯪꯗꯕ ꯂꯩꯔꯒ ꯍꯥꯏꯔꯛꯑꯣꯀꯣ ꯊꯝꯃꯦ ꯊꯝꯃꯦ
ꯍꯣꯏ ꯍꯣꯏ
ꯍꯝ